ꯑ ꯇꯥꯔꯦ ꯇꯥꯔꯦ
ꯑꯣ ꯀꯃꯥꯏ ꯀꯃꯥꯏ ꯇꯧꯔꯤꯒꯦ ꯅꯪꯕꯣ
ꯅꯨꯡꯉꯥꯏꯔꯤꯌꯦ
ꯑꯣ ꯆꯁꯤ ꯆꯈ ꯆꯒ ꯅꯪ ꯆꯥꯈ꯭ꯔꯕꯣ
ꯁꯥꯒꯅꯤ
ꯀ ꯌꯦꯟꯁꯥꯡ ꯆꯥꯈ꯭ꯔꯕ ꯉꯁꯤꯗꯤ
ꯁꯤꯁꯦ ꯌꯦꯟꯗꯦꯝ ꯏꯔꯣꯅꯦ
ꯑꯣ ꯑꯍꯥꯎꯕꯅꯤꯅꯦ ꯑꯗꯨꯗꯤ ꯑꯈ ꯖ ꯗꯨꯀꯥꯟ ꯀꯃꯥꯏ ꯀꯃꯥꯏꯅ ꯇꯧꯔꯤꯒꯦ ꯑꯗꯨ ꯁꯨꯝ ꯄꯥꯎ ꯐꯥꯎꯅꯗꯕꯁꯨ ꯀꯨꯏꯔꯦꯅ ꯐꯣꯟ ꯇꯧꯔꯛꯏꯅꯤꯅꯦ ꯏꯁꯦ
ꯎꯝ ꯀꯨꯏꯔꯦ ꯋꯥꯔꯤ ꯁꯥꯟꯅꯈꯤꯗꯕ ꯅꯪꯁꯨ ꯊꯕꯛꯇꯨ ꯑꯗꯨꯝꯃꯛ ꯄꯪꯆꯤꯟꯗ ꯆꯤꯟꯂ ꯂꯩꯔꯦ ꯑꯩꯁꯨ ꯈꯔ ꯆꯤꯟꯕꯒ ꯒ꯭ꯌꯥꯟ ꯑꯃ ꯇꯥꯗꯦꯕꯦꯝ ꯃꯥ ꯆꯍꯤꯁꯨ ꯑꯉꯥꯡ ꯅꯠꯇ꯭ꯔꯦꯗꯅꯅꯦ ꯑꯩꯈꯣꯏ ꯏꯃꯥ ꯍꯣꯏ ꯏꯟꯗꯣꯝ ꯆꯥꯎꯔꯤꯁꯤꯅꯅꯦ ꯌꯨꯝ ꯄꯥꯟꯕ ꯃꯇꯝ ꯍꯦꯟꯗꯣꯛꯈꯤ ꯃꯤꯗꯨ ꯇꯧꯏꯅꯤ ꯇꯧꯗꯅꯅꯦ ꯎꯄꯥ ꯄꯨꯁꯂꯦ ꯈꯪꯅꯧ ꯈꯣꯠꯂꯣ ꯇꯧꯗꯅ ꯑꯗ ꯑꯩꯅꯗꯤ ꯍꯖꯤ ꯑꯩꯈꯣꯏ ꯏꯃꯨꯡꯒ ꯆꯥꯟꯅꯕ ꯑ ꯃꯤ ꯄꯥꯃꯦ ꯑ ꯍꯥꯏꯗꯤ ꯃꯣꯏꯒꯤ ꯃꯣꯏꯅ ꯁꯤꯜꯂꯛꯏꯕ ꯃꯤꯗꯣ ꯅꯨꯄꯥꯁꯦ ꯑꯩꯅ ꯄꯨꯔꯥ ꯃꯁꯛꯇꯤ ꯈꯪꯗ꯭ꯔꯤꯑꯕꯀꯣ ꯃꯐꯝ ꯖꯒꯥ ꯀꯩꯀꯥꯗꯤ ꯂꯣꯏ ꯈꯪꯉꯦꯕ ꯂꯗꯥ ꯎ ꯃꯣꯏ ꯏꯃꯨꯡ ꯃꯅꯨꯡꯗꯣ ꯈꯔ ꯑꯗꯨꯝ ꯑꯩꯈꯣꯏꯒ ꯌꯦꯡꯅꯔꯨꯕꯗꯗꯤ ꯑꯗꯨꯝ ꯈꯔ ꯂꯤꯡꯉꯦ ꯃꯄꯥ ꯊꯕꯛ ꯇꯧꯋꯤ ꯃꯣꯇ꯭ꯔꯣ ꯚꯦꯍꯤꯀꯦꯜ ꯊꯕꯛ ꯇꯧꯋꯤ ꯑꯗꯒꯤꯗꯤ ꯃꯅꯥꯎꯅ ꯅꯨꯄꯥ ꯑꯔꯨꯅꯥꯆꯜꯗꯔ ꯃꯤꯦꯖꯣꯔꯥꯝ ꯑꯗꯨꯃꯥꯏꯅ ꯁ꯭ꯋꯥꯏ ꯅꯣꯔꯠ ꯏꯁꯁꯤꯗ ꯑꯣꯏꯗꯣꯏꯅꯦꯕꯀꯣ ꯌꯨꯅꯤꯚꯔꯁꯤꯇꯤ ꯑꯃꯗ ꯑꯣꯖꯥ ꯑꯣꯖꯥ ꯑꯣꯏ ꯑꯗꯒꯤꯗꯤ ꯅꯨꯄꯥ ꯃꯄꯥꯃ ꯁꯥꯁꯤꯁꯨ ꯅꯨꯄꯤꯒꯤ ꯑꯣꯖꯥ ꯑꯣꯏ ꯑꯗꯨꯒ ꯑꯇꯣꯞꯄ ꯊꯕꯛꯀꯤꯁꯨ ꯑꯗꯨꯃꯥꯏꯅ ꯄꯩꯁꯥ ꯅꯨꯡꯁꯥ ꯃꯣꯏ ꯑꯗꯨꯃꯥꯏꯅ ꯈꯔ ꯅꯝꯅꯔꯒ ꯑꯗꯨꯃꯥꯏꯅ ꯂꯩꯅꯕ ꯃꯥꯜꯂꯦꯕꯀꯣ ꯑꯗꯨꯅ ꯅꯨꯄꯤꯁꯦ ꯌꯥꯝꯅ ꯃꯥꯁꯨ ꯈꯔ ꯇꯨꯖꯤ ꯑꯣꯏꯕ ꯃꯤ ꯑꯣꯏꯗꯣꯏꯅꯦꯕ ꯑꯃ ꯍꯥꯏꯔꯨꯏ ꯑꯗꯨ ꯑꯗꯨ ꯑꯃ ꯍꯥꯏꯔꯨꯏ ꯑꯗꯨꯗꯨ ꯑꯗꯨꯃꯥꯏꯅ ꯈꯔ ꯇꯧꯔꯒ ꯂꯩꯕ ꯑꯣꯏꯗꯣꯏꯕ ꯑꯗꯨꯗ ꯏꯗꯣꯝ ꯆꯥꯎꯋꯅ ꯍꯥꯏꯁꯤꯅ ꯁꯨꯝ ꯃꯤꯁꯨ ꯐꯩ ꯏꯅꯥꯁꯨ ꯈꯨꯟꯕ ꯑꯣꯏꯕꯅꯤꯅ ꯑꯗꯣ ꯑꯩꯁꯨ ꯎꯝ ꯑꯉꯥꯡ ꯅꯠꯇ꯭ꯔꯕꯅꯤꯅ ꯈ ꯈꯪꯅꯔꯣ ꯈꯣꯠꯂꯣꯅ ꯍꯥꯏꯌꯦꯕ ꯑꯗꯩ ꯑꯩꯅꯗꯤ ꯍꯥꯏꯗꯤ ꯑꯩꯈꯣꯏꯗꯤ ꯌꯨꯝ ꯀꯩꯁꯨ ꯐꯖꯅ ꯁꯥꯕ ꯅꯠꯇ꯭ꯔꯤ ꯄꯩꯁꯥ ꯅꯨꯡꯁꯥꯒꯤ ꯐꯤꯕꯝꯁꯨ ꯐꯕ ꯑꯣꯏꯗ ꯭ꯔꯤꯗꯅ ꯍꯧꯖꯤꯛꯁꯦ ꯑꯗꯨꯅꯛꯇ ꯉ ꯑꯩꯈꯣꯏꯒꯗꯤ ꯆꯥꯟꯅꯕꯗꯣ ꯑꯣꯏꯔꯣꯏ ꯈꯣꯠꯂꯣꯏ ꯍꯥꯏꯕ ꯑꯗꯨꯒꯤꯗꯤ ꯀꯩꯝ ꯈꯜꯂꯨꯅꯨ ꯈꯣꯠꯂꯨꯅꯨ ꯑꯗꯨꯝꯕꯗꯣ ꯑꯗꯨꯗꯨꯁꯨ ꯃꯣꯏꯅꯗꯤ ꯍꯥꯏꯕ ꯑꯗꯨꯗꯨꯒ ꯍꯥꯏꯗꯤ ꯑꯩ ꯏꯁꯥꯒꯤ ꯑꯣꯏꯕꯁꯨ ꯀꯩꯅꯣꯝ ꯀꯩꯅꯣꯝꯃ ꯊꯕꯛ ꯑꯃ ꯏꯪꯈꯥꯡ ꯑꯃ ꯇꯧꯕꯁꯨ ꯅꯠꯇ꯭ꯦꯗꯣ ꯑ ꯑꯩ ꯎ ꯍ ꯆꯥꯟꯅꯔꯒ ꯂꯩꯔꯤꯕ ꯑꯗꯨꯗꯨꯅ ꯑꯩ ꯍꯥꯏꯗꯤ ꯍꯥꯏꯗꯤ ꯃꯣꯏꯒꯤꯗꯤ ꯑꯗꯨꯝ ꯈꯪꯕ ꯐꯪꯅꯔꯗꯤ ꯌꯥꯅꯔꯗꯤ ꯑꯗꯨꯝ ꯂꯨꯍꯣꯡ ꯂꯨꯍꯣꯡꯕ ꯑꯗ ꯐꯤꯕꯝꯗ ꯂꯩꯕ ꯑꯗꯨꯒ ꯑꯗ ꯑꯩꯅ ꯄꯥꯝꯖꯔꯤꯁꯤꯅ ꯑꯗꯨ ꯄꯥꯝꯗꯕ ꯃꯇꯝ ꯂꯧꯕ ꯄꯥꯝꯕ ꯃꯇꯝ ꯂꯧꯔꯒ ꯆꯥꯅꯕ ꯀꯥꯟꯅꯗꯕ ꯑꯗꯨꯅ
ꯍꯥꯏꯀꯣ ꯑꯗ ꯅꯪꯅ ꯃꯇꯝ ꯂꯧꯔ ꯇꯥꯟꯅꯕ ꯍꯥꯏꯁꯦ ꯅꯪꯅ ꯖꯒꯥꯁꯦ ꯅꯪꯅ ꯍꯥꯏꯐꯦꯗꯤ ꯈꯪꯉꯦꯗꯤ ꯍꯥꯏꯈ꯭ꯔꯦꯗꯅ
ꯎꯝ
ꯅꯨꯄꯥꯁꯤꯒꯤꯗꯤ ꯑꯗꯨꯗ ꯍꯥꯏꯈ꯭ꯔꯤꯁꯦ ꯃꯁꯛ ꯈꯪꯉꯒ ꯅꯪꯒ ꯋꯥꯔꯤꯗꯤ ꯑꯝꯇ ꯁꯥꯟꯅꯗ꯭ꯔꯤꯕ ꯑꯣꯏꯗꯣꯏꯔꯕ
ꯑꯩꯅꯅꯦ ꯌꯥꯕ ꯈꯣꯠꯄ ꯌꯦꯁ ꯑꯗꯨ ꯑꯗꯥ ꯐꯣꯟ ꯅꯝꯕꯔ ꯑꯝꯇ ꯄꯤꯗ꯭ꯔꯤꯑꯕꯀꯣ ꯑꯩꯅ ꯑꯩ ꯈꯟꯖꯤ ꯒꯦ ꯋꯥꯈꯜ ꯈꯟꯈꯤꯒꯦꯅ ꯍꯥꯏꯔ ꯂꯩꯅꯦꯕ ꯑꯗ ꯑꯩꯅ ꯍꯥꯏꯔꯤꯁꯤꯅ ꯍꯣꯏ ꯃꯐꯝ ꯖꯒꯥꯁꯦ ꯈꯈꯣꯏꯗꯣꯝꯆꯥꯒꯤ ꯃꯣꯏꯒꯤ ꯀꯩꯅꯣꯅꯦꯕ ꯏꯗꯣꯝꯆꯥꯒ ꯇꯤꯟꯅꯕ ꯑꯣꯏꯗꯣꯏꯅꯦꯕ ꯅꯨꯄꯥꯁꯤꯒꯤ ꯃꯃꯥꯁꯦ ꯍꯗꯣꯝꯆꯥꯒꯤ ꯃꯣꯏ ꯂꯩꯀꯥꯏꯗꯒꯤ ꯑꯣꯏꯗꯣꯏꯕ ꯃꯣꯏ ꯃꯅꯤꯡ ꯑ ꯑꯗꯨꯅ ꯑ ꯑꯩꯅ ꯍꯥꯏꯁꯦ ꯃꯇꯝ ꯂꯧꯕ ꯄꯥꯝꯃꯤ ꯍꯥꯏꯁꯦ ꯋꯥꯔꯤ ꯁꯥꯟꯅꯔꯒ ꯋꯥꯈꯜ ꯆꯥꯟꯅꯩ ꯆꯠꯅꯗꯦ ꯀꯔꯝꯕ ꯇꯥꯏꯞꯀꯤ ꯃꯤꯅꯣ ꯑꯗꯒꯤꯗꯤ ꯃꯥ ꯃꯥ ꯃꯁꯥꯅꯁꯨ ꯍꯥꯏꯗꯤ ꯀꯔꯝꯕ ꯇꯥꯏꯞꯀꯤ ꯅꯨꯄꯤ ꯄꯥꯝꯃꯤ ꯑꯗꯨ ꯑꯗꯥ ꯍꯥꯏꯗꯤ ꯃꯁꯛꯇ ꯐꯖꯕꯗ ꯉꯥꯎꯕ ꯃꯤ ꯍꯥꯏꯗꯤ ꯀꯣ ꯑꯗꯨꯝ ꯈꯔ ꯃꯁꯥꯒꯤ ꯂꯩꯗꯅꯥ ꯈꯔ ꯑꯗꯨ ꯆꯠꯅꯕꯤ ꯈꯪꯕ ꯃꯤ ꯄꯥꯝꯕ ꯑꯗꯨ ꯑꯗꯥ ꯃꯥꯅ ꯄꯥꯝꯕ ꯃꯑꯣꯡꯗꯣ ꯑꯩꯉꯣꯟꯗ ꯌꯥꯎꯔꯝꯗ꯭ꯔꯗꯤ ꯆꯥꯟꯅꯔꯣꯏꯗꯣꯏꯅꯦ ꯅꯠꯇ꯭ꯔꯥ ꯑꯩꯅ ꯄꯥꯝꯕ ꯃꯑꯣꯡꯗꯨꯁꯨ ꯃꯉꯣꯟꯗ ꯌꯥꯎꯔꯝꯗꯅꯤ ꯆꯥꯟꯅꯔꯣꯏꯗꯣꯏꯅꯤꯅ ꯑꯗ ꯑꯗꯨꯒꯨꯝꯕꯗꯨꯣ ꯌꯦꯡꯅꯤꯡꯉꯥꯏꯒꯤ ꯑꯩꯅ ꯃꯇꯝ ꯂꯧꯅꯤꯡꯏꯤ ꯍꯥꯏꯕ ꯈꯪ ꯑꯗꯨꯗꯥꯏ ꯃꯥꯅꯕꯤ ꯑꯩ ꯑꯩ
ꯉꯥꯢꯈꯣ ꯉꯥꯢꯈꯣ ꯑꯗꯨꯃꯥꯏ ꯈꯟꯒꯤꯅꯨꯍꯦ ꯑꯗꯨ ꯏꯃꯥꯟꯅꯕꯤꯀꯣ ꯏꯟꯗꯣꯝꯆꯥ ꯍꯣꯢꯅ ꯍꯥꯏꯕꯗꯨꯗ ꯍꯥꯏꯕꯗꯤ ꯅꯪꯅꯁꯨ ꯃꯣꯏꯗ ꯁꯨꯃꯥꯏꯅ ꯍꯥꯏꯔꯒ ꯃꯇꯝ ꯈꯛꯇꯪ ꯂꯧꯔꯒ ꯋꯥꯔꯤ ꯋꯥꯇꯥꯏ ꯇꯧꯔꯒ ꯃꯇꯝ ꯈꯔ ꯌꯦꯡꯈꯤꯒꯦ ꯈꯣꯠꯈꯤꯒꯦ ꯍꯥꯏꯔꯒ ꯇꯧꯕ
ꯍꯥꯏꯒ꯭ꯔꯦ ꯑꯗꯨꯕꯨꯗꯤ ꯑꯩ ꯍꯥꯏꯒ꯭ꯔꯦ
ꯎꯝ
ꯎꯝ ꯑꯩ ꯍꯥꯏꯒ꯭ꯔꯦꯕ ꯐꯣꯟ ꯅꯝꯕꯔꯗꯣ ꯑ ꯍꯥꯏꯗꯤ ꯗꯛ ꯂꯥꯎꯅꯗꯤ ꯄꯤ ꯔꯨꯒꯤꯅꯨ ꯑꯗꯨꯗꯨꯒ ꯑꯩ ꯃꯇꯝ ꯂꯧꯕ ꯄꯥꯝꯃꯦ ꯑꯣꯏ ꯈꯟꯅꯔꯒ ꯋꯥꯔꯤ ꯁꯦꯟꯅꯔꯒ ꯃꯇꯝ ꯂꯧꯕ ꯄꯥꯝꯃꯦ ꯍꯥꯏꯕ ꯍꯣꯏ ꯍꯣꯏ ꯑꯗꯨ ꯌꯦꯡꯉꯣ ꯈꯣꯠꯂꯣ ꯉꯁꯤ ꯅꯣꯡ ꯅꯤꯅꯤ ꯇꯟꯖꯥ ꯃꯦꯟꯖꯥ ꯑꯝꯇꯪ ꯑꯩꯁꯨ ꯌꯦꯡꯈꯤꯒꯦ ꯑꯗꯨꯗꯨꯒ ꯍꯥꯏꯔꯒꯦ ꯈꯣꯠꯂꯒꯦ ꯍꯥꯏꯔꯒꯦ ꯍꯥꯏꯕ ꯃꯤꯟꯁ ꯐꯣꯟ ꯅꯝꯕꯔꯗꯣ ꯄꯤꯔꯒꯦ ꯍꯥꯏꯕ ꯑꯗꯩꯗ ꯑꯗꯣ ꯉꯁꯥꯏꯁꯦ ꯀꯩꯅꯣ ꯇꯧꯋꯦꯕ ꯑꯩꯁꯦ ꯔꯕꯤꯅꯥꯁꯦ ꯃꯣꯏ ꯑꯩꯒꯤ ꯗꯤ ꯑꯦꯝꯗ ꯄꯤ ꯑꯩꯆ ꯗꯤ ꯇꯧꯃꯤꯟꯅꯕ ꯅꯨꯄꯤ ꯑꯃ ꯀꯛꯆꯤꯡꯗꯩ ꯕꯔꯥ ꯊꯤꯕ ꯂꯥꯛꯑꯝꯃꯦ ꯂꯥꯛꯀꯅꯤꯁꯨ ꯍꯥꯏꯔꯛꯇꯕ ꯑꯗꯣ ꯑꯩꯈꯣꯏ ꯁꯤꯗꯗꯤ ꯍꯥꯡꯗ꯭ꯔꯦ ꯁꯣꯝ ꯃꯅꯨꯡꯗ ꯍꯥꯡꯕꯔꯥ ꯌꯦꯡꯉꯨꯁꯦ ꯆꯠ ꯃꯅꯨꯡꯗ ꯍꯥꯡꯉꯝꯃꯦ ꯑꯗꯨ ꯃꯥ ꯃꯣꯏ ꯅꯨꯃꯤꯠ ꯑꯐꯕ ꯌꯦꯡꯉ ꯂꯥꯛꯀꯦ ꯍꯥꯏꯔꯒ ꯆꯠꯈ꯭ꯔꯦꯕꯀꯣ ꯑꯕꯤꯅꯥꯁꯦ ꯃꯥ ꯆꯠꯈꯤꯕꯒ ꯉꯥꯏꯍꯥꯛ ꯂꯩꯕꯒ ꯏꯁꯧꯁꯦ ꯐꯣꯟ ꯇꯧꯔꯛꯑꯦ ꯑꯗꯨꯒ ꯀꯃꯥꯏꯅ ꯇꯧꯔꯤꯕ ꯈꯣꯠꯂꯤꯕꯅ ꯑꯗꯨꯝ ꯀꯥ ꯃꯅꯨꯡꯗ ꯂꯩꯁꯤꯟꯕꯗꯣ ꯊꯣꯛꯂꯛꯎꯗꯅ ꯂꯝꯄꯥꯛꯇ ꯁꯤꯡꯖꯨ ꯆꯥꯎꯁꯤ ꯈꯣꯠꯂꯨꯁꯦ ꯑꯩꯅ ꯑꯩ ꯆꯥꯛ ꯂꯥꯑꯝꯃꯦ ꯀꯤꯝ ꯆꯠꯅꯤꯡꯗꯦ ꯈꯣꯠꯇꯦ ꯏꯁꯥꯁꯦ ꯌꯥꯝ ꯆꯣꯛꯊꯩ ꯈꯣꯠꯂꯦꯅ ꯑꯩ ꯍꯥꯏꯔꯦ ꯑꯗꯨꯒꯤ ꯂꯧ ꯂꯥꯛꯑꯒꯦ ꯊꯣꯛꯂꯛꯑꯒꯦ ꯈꯣꯠꯂꯒꯦ ꯇꯧꯔꯦ ꯔꯕꯤꯅꯥꯁꯦ ꯃꯣꯏ ꯃꯕꯅꯤꯁꯦ ꯂꯥꯛ ꯑꯦ ꯑꯗꯨꯒꯗꯤ ꯀꯩꯅꯣ ꯂꯩꯕ ꯆꯠꯂꯦ ꯕꯅꯅꯥ ꯕ꯭ꯔꯦꯗ ꯂꯩꯕ ꯆꯠꯂꯦ ꯉ ꯁꯤ ꯁꯟꯗꯦꯒꯤ ꯍꯥꯡꯉꯝꯗ꯭ꯔꯦ ꯑꯗꯨꯒꯗꯤ ꯃꯥꯒꯤ ꯁꯦ ꯀꯦꯟꯍꯦꯜ ꯂꯧꯅꯕ ꯅꯨꯄꯤ ꯑꯃ ꯐꯣꯟ ꯇꯧꯁꯤꯜꯂꯒ ꯑꯥ ꯕꯖꯥꯔ ꯌꯧꯉꯩ ꯆꯝꯄꯜ ꯗꯨꯝꯃꯒ ꯀꯌꯥ ꯏꯃꯣꯠ ꯃꯣꯠꯂꯤꯉꯩ ꯀꯌꯥ ꯃꯦꯟ ꯇꯥꯗꯕꯤ ꯁꯝꯅ ꯄꯨꯡꯐꯥ ꯐꯥꯡꯉꯩ ꯕꯖꯥꯔ ꯌꯧꯔꯨꯔꯦ ꯃꯥꯏ ꯍꯧꯅꯕꯤꯗꯣ ꯇꯧꯗꯅ
ꯑꯣ ꯑꯣ ꯃꯣꯏ ꯍꯣꯠꯅꯕꯤꯗ ꯇꯧ ꯑꯗꯨꯅ ꯑꯗꯨꯝ ꯆꯠꯂꯨꯔꯦ ꯅꯪꯁꯨ ꯏꯅꯗꯅ ꯅꯣꯏꯈꯨꯝ
ꯑꯍꯨꯝꯗꯨ ꯍꯜꯂꯛꯑꯒ ꯍꯦꯂꯤꯄꯦꯠꯇ ꯑꯃꯨꯛ ꯉꯥꯛ ꯋꯥꯛꯀꯤꯡ ꯑꯣꯏꯅ ꯀꯩ ꯑꯣꯏ ꯆꯠꯂꯝꯃꯦ
ꯎꯝ ꯑꯗꯨꯒ ꯄꯣꯠ ꯆꯩ ꯈꯜꯂꯛꯑꯕꯣ ꯉꯁꯤ ꯁꯟꯗꯦꯗ ꯆꯠꯂꯨꯕꯒꯦ
ꯑꯁ ꯀꯥꯏꯗꯩ ꯄꯩꯁꯥ ꯅꯨꯡꯁꯥꯒ ꯌꯥꯎꯔꯒ ꯆꯠꯄꯁꯨ ꯅꯠꯇꯅ ꯀꯩꯅꯣ ꯃꯥꯒꯤ ꯄꯣꯠ ꯈꯪꯅꯕ ꯅꯨꯄꯤꯗꯨꯅ ꯄꯣꯠ ꯂꯩ ꯂꯧ ꯂꯥꯛꯑꯣꯅ ꯃꯥꯒꯤ ꯂꯧꯕ ꯆꯠꯃꯤꯟꯅꯔꯣ ꯍꯟꯅ ꯑꯗꯨꯨꯅ ꯀꯔꯤꯝ ꯌꯦꯡꯗꯕꯤ ꯂꯥꯛ
ꯌꯦꯉꯦ
ꯇꯜꯂꯦ ꯑꯗꯨꯅ ꯋꯥꯈꯜ ꯁꯥ ꯈꯪꯗꯦ ꯆꯔꯥꯡ ꯈꯣꯏꯔꯥꯡꯅꯔꯒ ꯏꯁꯥꯁꯦ ꯇꯧꯔꯒ ꯂꯩꯌꯦꯕ
ꯏꯗꯤ ꯃꯁꯥꯒꯤ ꯋꯥꯂ ꯈꯟꯅꯔꯤꯗꯤ ꯀꯅꯣꯗꯨ ꯌꯨꯝꯒꯤ ꯏꯃꯥꯍꯣꯏꯗꯤ ꯈꯪꯉꯕꯣ
ꯈꯪꯉꯦ ꯏ ꯃꯥꯥꯒ ꯏꯗꯣꯝꯆꯥꯒ ꯋꯥꯔꯤ ꯁꯥꯟꯅꯔꯒꯅꯦ ꯃꯣꯏꯅ ꯈꯅꯔ ꯀꯥꯟꯗꯅꯦ ꯑꯩꯉꯣꯟꯗ ꯍꯥꯏꯔꯛꯏꯁꯦ ꯈꯕ ꯌꯥꯕ ꯈꯅ ꯅꯩꯅꯔꯒ
ꯑꯗꯨꯗꯤ ꯑꯗꯨꯝ ꯌꯨꯝꯒꯤ ꯃꯈꯩꯅꯁꯨ ꯌꯥꯔꯕꯅꯤꯅ ꯁꯨꯝꯕ ꯑꯗꯨꯗꯤ ꯌꯥꯏ ꯀꯩꯅꯣ ꯍꯥꯏꯕꯗꯤ ꯁꯨꯝ ꯅꯪ
ꯂꯨꯔꯤꯕꯁꯤ ꯋꯥꯈꯜ ꯆꯥꯟꯅꯕ ꯆꯥꯟꯅꯗꯕ ꯍꯥꯏꯕꯗꯨꯃꯁꯨ ꯑꯣꯏꯔꯦ ꯑꯗꯨꯒ ꯑꯩꯗꯤ ꯏꯅꯥꯛ ꯈꯨꯨꯟꯕ ꯃꯤ ꯦ ꯪ ꯍꯥꯏꯗꯤꯦ ꯑꯩꯈꯣꯏꯗꯤ ꯋꯥꯕꯅꯤꯅ ꯍꯌꯦꯡꯋꯥꯏ ꯦꯅ ꯏꯃꯥꯟꯅꯕꯤ ꯎ ꯎꯆ ꯂꯣꯏꯗꯔꯃꯤꯅ ꯀꯇ ꯀ ꯈꯤꯇꯪ ꯀꯩꯅꯣ ꯇꯧꯔꯛꯄꯗ ꯄꯨꯛꯅꯤꯡ ꯅꯨꯡꯁꯤꯕ ꯅꯨꯡꯉꯥꯏꯇꯕ ꯑꯗꯨꯒꯨꯝꯕ ꯗ꯭ꯔꯦ ꯍꯥꯏꯗꯒꯤ ꯑꯗꯨꯝꯕꯗꯨ ꯈꯜꯂꯦ ꯑꯗꯨꯒ ꯍꯥꯏꯗꯤ ꯇꯁꯦꯡꯅ ꯍꯥꯏꯔꯕꯗ ꯑꯩ ꯍꯥꯏꯕ ꯑꯩꯁꯤꯒꯤ ꯐꯤꯔꯦꯞ ꯑꯃꯇꯪꯗꯤ ꯁꯦꯝꯅꯤꯡꯕꯗꯣ ꯇꯧꯑ‌ꯦ ꯕꯨꯗꯤ ꯌꯨꯝꯕꯥꯟ ꯕ ꯌꯥꯕꯒꯤ ꯃꯇꯝ ꯌꯧꯔꯦ ꯈꯣꯠꯂ ꯃꯣꯏꯅ ꯍꯥꯏꯗꯨ ꯆꯨꯝꯃꯦꯕ ꯑꯗ ꯑꯩ ꯀꯩꯝ ꯑꯣꯏꯗꯅ ꯆꯠ ꯄꯁꯦ ꯑꯃꯨꯛꯁꯨ ꯆꯠꯅꯤꯡ ꯗ‌ꯦ ꯑꯩ ꯈꯪꯗ‌ꯦ ꯕ‌ꯣ ꯁꯦ ꯌꯥꯝ ꯆꯔꯥꯡꯅꯩ ꯏꯃꯥꯟꯅꯕꯤ
ꯑꯁ ꯑꯗꯣ ꯑꯃꯔꯣꯝꯗꯗꯤ ꯌꯦꯡꯕꯅ ꯐꯔꯦ ꯅꯪꯅ ꯍꯥꯏꯕꯁꯨ ꯍꯥꯏꯕ ꯍꯥꯏꯕꯗꯤ ꯆꯍꯤ ꯃꯇꯥꯡꯗ ꯑꯣꯏ ꯌꯥꯔꯦꯗꯅ ꯑꯩꯈꯣꯏꯒꯤꯗꯤ
ꯌꯥꯔ‌ꯦ
ꯑꯣ ꯉꯥꯡ ꯃꯣꯏ ꯐꯦꯝꯃꯤꯂꯤꯗꯣ ꯑꯗꯨꯝꯕꯨꯗꯤ ꯂꯤꯡꯉꯦꯕꯨꯗꯤ ꯍꯥꯏ ꯂꯤꯡ ꯇꯥꯔꯁꯨ ꯍꯌꯦꯡ ꯋꯥꯈꯟꯗꯣ ꯑꯗꯨꯝ ꯆꯞ ꯃꯥꯟꯅꯅ ꯑꯩꯈꯣꯏ ꯈꯟꯕ ꯑꯩꯈꯣꯏ ꯅꯣꯏ ꯁꯨꯃꯥꯏꯅ ꯑꯗꯨꯝ ꯂꯩꯔꯝꯃꯗꯤ ꯀꯩꯁꯨ ꯀꯥꯏꯔꯣꯏꯗꯣꯏꯅꯤ ꯍꯥꯏꯕꯗꯤ
ꯈꯪꯗꯦ ꯈꯣꯏꯗꯣꯝ ꯆꯥꯅꯗꯤ ꯃꯥꯒ ꯑꯗꯨꯝ ꯂꯣꯏꯅꯕꯅꯤꯅ ꯑꯗꯨꯝ ꯆꯥꯟꯅꯗꯤ ꯃꯥꯒ ꯑꯗꯨꯝ ꯂꯣꯏꯅꯕꯅꯤꯅ ꯀꯩꯁꯨ ꯇꯧꯗꯦꯕ ꯐꯩꯌꯦꯅ ꯍꯥꯏꯕ ꯑꯇꯣꯞꯄ ꯃꯤꯉꯩ ꯍꯥꯏꯁꯤꯅ ꯏꯃꯨꯡ ꯃꯅꯨꯡ ꯑꯗꯣ ꯑꯗꯨꯝ ꯏꯅꯥꯛ ꯀꯔꯥ ꯈꯨꯠꯂꯒ ꯃꯤ ꯑꯇꯣꯞꯄ ꯀꯌꯥ ꯄꯨꯟꯗꯕꯤ ꯑꯗꯨꯝ ꯈꯔ ꯂꯤꯛꯄꯗꯣ
ꯑꯣ ꯑꯣ ꯑꯣ ꯏꯃꯨꯡ ꯏꯃꯨꯡꯗꯨꯒꯤ ꯑꯣꯏꯅ ꯃꯤ
ꯍꯣꯏ ꯏꯃꯨꯡꯗꯨꯒꯤ ꯑꯣꯏꯅ ꯍ‌ꯣꯏ ꯍꯣꯏ ꯃꯤ ꯃꯤ ꯀꯌꯥ ꯄꯨꯟꯕ ꯈꯣꯠꯄ ꯑꯗꯨ ꯑꯗꯥ ꯀꯌꯥ ꯇꯧꯗꯕꯤꯗ ꯂꯤꯛꯄ ꯈꯣꯠꯄ ꯑꯗꯨꯝꯕ ꯈꯔ ꯆꯅꯞ ꯍꯅꯞꯅꯕ ꯈꯔ ꯑꯗꯨꯃꯥꯏꯅ ꯇꯧꯕꯔ ꯈꯪꯗꯦ ꯑꯁ ꯈꯪꯗꯦ ꯑꯩ ꯑꯩ ꯈꯪꯗꯦ
ꯉꯥꯏꯀꯣ ꯑꯗꯨꯗꯤ ꯍꯌꯦꯡ ꯅꯪꯅ ꯍꯌꯦꯡ ꯆꯠꯂꯒ ꯀꯩꯒꯨꯝꯕ ꯂꯩ ꯇꯥꯔꯒꯗꯤ ꯁꯦꯝꯗꯣꯛꯄ ꯌꯥꯅꯤꯅ ꯑꯗꯨ ꯑꯗꯨ ꯂꯩꯃꯤꯟꯅꯔꯤꯕ ꯅꯣꯏꯒꯤꯁꯨ ꯃꯈꯥ
ꯑꯗꯣ ꯑꯩꯈꯣꯏꯒꯤ ꯑꯃ ꯉꯥꯡꯅ ꯁꯥꯟꯅꯕ ꯌꯥꯗꯕ ꯃꯤ ꯑꯣꯏꯔꯝꯃꯗꯤ ꯂꯥꯏꯔꯤꯛ ꯂꯥꯏꯁꯨ ꯈꯔ ꯍꯩꯔꯒ ꯒ꯭ꯌꯥꯟ ꯇꯥꯕ ꯇꯧꯕ ꯑꯗꯨꯃꯥꯏꯅ ꯑꯣꯏꯔꯗꯤ ꯑꯃꯨꯛ ꯐꯕ ꯀꯣ ꯑ ꯑꯩ ꯈꯪꯗ‌ꯦ ꯍꯥꯏꯔ ꯑꯗꯒꯤ ꯈꯪꯅꯔꯒ ꯂꯥꯛꯑꯒ ꯆꯍꯤ ꯀꯨꯏꯅ ꯅꯨꯡꯁꯤꯅꯔꯛꯑꯀꯥꯟꯗ ꯈꯪ ꯇꯧꯕ ꯑꯣꯏꯔꯗꯤ ꯐꯕꯅꯤ ꯆ‌ꯦ ꯔꯣꯅꯤꯕꯥꯂꯥ ꯍꯣꯏ ꯃꯥꯏ ꯃꯀꯨꯕꯣꯛ ꯁꯥ ꯊꯤꯕꯗꯣ ꯑꯗꯨꯝ ꯈꯪꯅ ꯑꯗꯨꯝ ꯂꯩ ꯒꯩ ꯁꯤꯅꯤ ꯍꯥꯟꯗꯒꯤ ꯏꯃꯨꯡ ꯑꯗꯒꯤꯗꯤ ꯀꯥ ꯀꯩꯀꯥ ꯐꯕ ꯈꯣꯠꯄ ꯑꯗꯨ ꯑꯗꯥ ꯂꯣꯏ ꯈꯪꯉꯒ ꯀꯩꯅꯣ ꯇꯧꯕꯅꯤꯅ ꯎ
ꯑꯗꯣꯝꯕꯨꯗꯤ ꯒ꯭ꯌꯥꯟ ꯇꯥꯅ ꯂꯩꯅꯔꯦꯩꯝ ꯍꯥꯏꯅꯗꯒꯦ
ꯎꯝ
ꯑꯗꯣ ꯅꯪꯒꯤꯗꯨꯁꯨ ꯌꯦꯡꯀꯣ ꯃꯥꯏ ꯐꯖꯔꯝꯖꯅꯤ ꯑꯗꯨꯝ ꯍꯥꯏꯕꯗꯤ ꯀꯅꯥ ꯈꯪꯕ ꯍꯧꯖꯤꯛ ꯃꯤꯅ ꯄꯏ ꯍꯥꯏꯔꯒ ꯍꯌꯦꯡ ꯂꯩꯔꯀꯥꯟꯗꯅ ꯑꯃ ꯇꯧꯔꯗꯤ ꯇ ꯆꯠꯗꯀꯅꯤ
ꯎꯝ
ꯑꯗꯨꯅ ꯌꯦꯡꯕ ꯇꯞꯅ ꯑꯗꯨꯝ ꯀꯩꯅꯣꯗꯤ ꯀꯃꯥꯏꯅ ꯇꯧꯗꯦꯕ ꯍꯥꯏꯕꯗꯤ ꯀꯗꯥꯥꯏ ꯖꯒꯥꯒꯤ ꯑꯣꯏꯗꯣꯏꯅꯣ ꯅꯣꯏ ꯏꯗꯣꯝꯆꯥꯁꯦꯕ
ꯍꯣꯏꯅꯤ ꯑꯥꯣꯏ ꯑꯩꯈꯣꯏꯔꯣꯝ ꯑꯩꯈꯣꯏꯒꯤ ꯑꯗꯨꯝ ꯀꯦꯟꯗ꯭ꯔ ꯑꯣꯏꯗꯣꯏꯅꯤ ꯗꯩ ꯂꯥꯟꯁꯤꯂꯄꯗ ꯃꯔꯔꯝꯗ
ꯑꯗꯨ ꯌꯥꯏ ꯀꯩꯅꯣ ꯀꯩꯁꯨ ꯍꯦꯟꯅ ꯂ ꯌꯥꯝ ꯂꯥꯞꯄ ꯈꯣꯠꯄꯁꯨ ꯀꯩꯁꯨ ꯀꯩꯅꯣ ꯇꯧꯕ ꯑꯣꯏꯗꯕꯅꯤꯅ
ꯎꯝ ꯑꯩꯈꯣꯏꯒꯤ ꯑꯩꯈꯣꯏꯒꯤ ꯌꯨꯝꯒꯗꯤ ꯂꯩꯀꯥꯏ ꯃꯔꯤꯃꯨꯛ ꯈꯟꯅꯩ ꯑꯗꯨꯝ ꯈꯔꯕꯨꯗꯤ ꯂꯥꯄꯤ ꯀꯤꯂꯣꯃꯤꯇꯔ ꯑꯍꯨꯝ ꯃꯔꯤ ꯆꯥꯡ ꯑꯗꯨꯃꯥꯏ ꯑꯣꯏꯒꯗ꯭ꯔꯥ
ꯎꯝ ꯎꯝ ꯈꯔ ꯆ ꯆꯥꯡ ꯑꯃ ꯅꯍꯥꯟ ꯑꯃꯨꯛ ꯑꯩꯈꯣꯏ ꯆꯠꯄꯗ ꯑꯗꯨ ꯍꯥꯏꯌꯦꯕ ꯀꯩꯅꯣꯅ ꯑꯉꯥꯡꯅ ꯑꯗꯨꯗꯨꯒꯤ ꯖꯒꯥꯗꯣ ꯑꯗꯨꯅꯤ ꯑꯗꯥꯅꯤ ꯃꯥꯅ ꯇꯥꯛꯄꯗꯣ ꯂꯥꯏꯔꯤꯛ ꯄꯥꯔꯒ ꯑꯁꯤ ꯖꯒꯥ ꯁꯤꯅꯤ ꯈꯣꯠꯄꯅꯤ ꯍꯥꯏꯕꯒꯤ ꯑꯗꯨꯅ ꯌꯥꯌꯦ ꯑꯗꯨꯝ ꯈꯪꯅꯔꯦ ꯗꯤ ꯐꯖꯩ ꯃ ꯃꯅꯨꯡꯨ
ꯑꯩꯗꯨꯗ ꯑꯩꯉꯣꯟꯗ ꯌꯥꯝꯅ ꯆꯔꯛ ꯆꯥ ꯍꯤꯡꯅꯕ ꯋꯥꯈꯜ ꯌꯥꯝꯅ ꯈꯜꯍꯟꯕ ꯑꯗꯨꯃꯥꯏꯅ ꯑꯣꯏꯌꯦ ꯑꯦꯛꯖꯥꯝ ꯃꯌꯥꯗ ꯑꯩ ꯈꯪꯗꯦ ꯑꯦꯛꯖꯥ ꯃꯌꯥ ꯃꯌꯥꯗ ꯋꯥꯏꯔꯛꯑꯦ ꯒ꯭ꯌꯥꯟ ꯑꯃ ꯇꯥꯗꯦ
ꯄꯩꯈꯥ ꯃ ꯀꯩꯁꯨ ꯀꯜꯂꯨꯅꯣ ꯑꯗꯨꯒꯤꯗꯤ ꯌꯥꯔꯦ
ꯎꯝ
ꯖꯅ
ꯑꯣ ꯐꯔꯦ ꯐꯔꯦ ꯑꯩ ꯊꯝꯃꯒꯦ ꯁꯣꯝꯗꯅꯦ ꯀꯧꯔꯒ ꯑꯃꯨꯛ ꯂꯩꯔꯦ ꯑꯗꯣ ꯑꯃꯨꯛ ꯎ ꯑꯩ ꯑꯃꯨꯛ ꯇꯧꯔꯛꯀꯦ ꯀꯩꯅꯣ ꯇꯧꯔꯛꯑꯣ ꯑꯣ ꯅꯪ ꯑꯣꯏꯅ ꯇꯧꯔꯛꯑꯣ ꯑꯩꯗꯤ ꯕꯦꯂꯦꯟꯁꯁꯨ ꯂꯣꯏ ꯊꯣꯛꯈ꯭ꯔꯦ
ꯑ ꯍꯣꯏ ꯍꯣꯏ ꯇꯧꯔꯛꯑꯒꯦ ꯇꯧꯔꯑꯒꯦ ꯑꯩ ꯇꯧꯔꯛꯑꯒꯦ ꯎꯝ ꯎꯝ ꯊꯝꯃꯦꯀꯣ ꯑꯗꯨꯗꯤ ꯎꯝ